ꯏꯆꯦ
ꯅꯣꯏ ꯍꯦꯔꯣꯗꯨꯕꯨ ꯆꯥꯛ ꯆꯕꯥ ꯂꯣꯏꯈ꯭ꯔꯕꯣ
ꯎꯝ ꯂꯣꯏꯈꯔꯦ ꯇꯨꯝꯈ꯭ꯔꯦ
ꯄ꯭ꯂꯦꯒꯨꯝꯕ ꯐꯦꯡꯕ ꯑꯗꯨꯒꯨꯝꯕ ꯊꯕꯛ ꯂꯩꯇꯕ꯭ꯔꯣ ꯃꯥꯅ ꯑꯗꯨꯝ ꯐꯦꯡꯉꯦ
ꯎꯝ ꯍꯣꯔꯦꯟꯅ ꯐꯦꯡꯒꯅꯤ ꯑꯃ ꯃꯥꯗꯤ ꯇꯤꯡꯀꯣꯛꯇ ꯆꯥꯕꯅꯦ
ꯄ꯭ꯂꯦꯠꯇ ꯅꯠꯇꯦꯕ
ꯑꯧ ꯄ꯭ꯂꯦꯇ ꯅꯠꯇꯦ ꯇꯦꯡꯀꯣꯠꯗ ꯁ꯭ꯄꯨꯟꯅ ꯑꯁ ꯎꯝ ꯁꯄꯨꯟꯒ ꯑꯥ ꯑꯗꯨꯝ ꯆꯥ
ꯀꯔꯤꯅꯣꯅꯦ ꯑꯩꯅ ꯆꯥꯛ ꯆꯥꯕ ꯃꯑꯣꯡꯁꯦ ꯇꯣꯡꯉꯥꯜꯂꯤꯅꯦ
ꯆꯥꯕ ꯂꯣꯏꯔꯒ ꯀꯔꯤꯔ ꯑꯆꯥꯄꯣꯠꯗꯣ
ꯎꯝ ꯑ ꯆꯛ ꯆꯥꯛ ꯆꯥꯕ ꯂꯣꯏꯔꯒ ꯇꯨꯝꯒꯅꯨ ꯍꯥꯏꯌꯣ ꯍꯛꯆꯥꯡ ꯗꯥꯏꯖꯦꯁꯟ ꯅꯨꯡꯉꯥꯏꯇꯕꯅꯦ
ꯎꯝ ꯐꯣꯟ ꯌꯦꯡꯔꯒ ꯂꯩ
ꯅꯣꯏ ꯍꯦꯔꯣꯗꯣ ꯑꯩ ꯃꯁꯛ ꯈꯪꯗꯦꯅꯦ ꯍꯥꯟꯅ ꯐꯣꯇꯣ ꯎꯕꯗꯣ ꯑꯗꯨ ꯑꯗꯨ ꯑꯗꯨꯈꯛꯇꯅꯤ
ꯑꯣ
ꯅꯣꯏꯗꯤ ꯅꯣꯏꯗꯤ ꯅꯨꯡꯁꯤ ꯄꯟꯊꯨꯡ ꯌꯧꯔꯕꯅꯤꯅ ꯅꯨꯡꯉꯥꯏꯔꯝꯒꯅꯤꯀꯣ
ꯍꯁ ꯍꯥ ꯍꯨꯡ ꯍꯨꯡ ꯍꯨꯡ ꯍꯨꯡ ꯅꯣꯛꯅꯤꯡꯉꯤꯍꯦ ꯅꯪꯒꯤ ꯋꯥꯔꯤꯁꯨ ꯂꯤꯌꯨꯍꯦ ꯅꯪ
ꯊꯨꯡꯅꯔꯕꯅꯤꯅ ꯊꯨꯡꯅꯔꯕꯅꯤꯅ ꯅꯨꯡꯉꯥꯏꯔꯝꯒꯅꯦꯕꯀꯣ
ꯅꯨꯡꯁꯤ ꯅꯥꯗ꯭ꯔꯒ ꯊꯨꯡꯅꯕꯁꯦ ꯌꯥꯝ ꯂꯥꯏꯕ ꯅꯠꯇꯦꯀꯣ ꯌꯥꯝ ꯂꯨꯋꯤꯀꯣ
ꯅꯨꯡꯁꯤꯅꯗꯕꯤꯗ ꯊꯣꯡꯅꯩꯔꯥ ꯅꯕꯥꯅꯤꯛ
ꯏꯕꯥꯅꯤꯗꯤ ꯅꯨꯡꯁꯤꯅꯕ ꯍꯥꯏꯕꯗꯣ ꯈꯪꯗꯦꯗ ꯑꯗꯨꯝ
ꯅꯨꯡꯁꯤꯅꯗꯕꯤꯗ ꯆꯠꯄ꯭ꯔꯕ
ꯍꯣꯏ ꯈꯪꯗꯦ ꯑꯗꯨꯝ ꯅꯨꯡꯁꯤ ꯍꯥꯏꯗꯤ ꯅꯨꯡꯁꯤ ꯍꯥꯏ ꯑꯗꯨꯒ ꯀꯨꯏꯅ ꯀꯔꯤ ꯍꯥꯏꯁꯤꯔꯥ ꯍꯣꯏ ꯈꯪꯕꯗꯤ ꯑꯗꯨꯝ ꯀꯨꯏꯈ꯭ꯔꯦ ꯈꯪꯕꯗꯣ ꯆꯍꯤ ꯇꯔꯥ
ꯍꯣꯏ ꯌꯥꯝ ꯂꯨꯅ ꯅꯨꯡꯁꯤꯅꯗꯕꯀꯣ
ꯍꯣꯏ ꯏꯕꯥꯅꯤꯗꯤ ꯑꯗꯨꯝ ꯇꯧꯗꯦꯕ
ꯑꯥ ꯑꯗꯨꯗ ꯀꯃꯥꯏꯅ ꯀꯃꯥꯏꯅ ꯆꯦꯜꯂꯤꯅꯣ ꯑꯗꯨꯗꯤ ꯃꯥꯅ ꯆꯦꯟꯁꯤ ꯍꯥꯏꯔꯥꯕ
ꯎꯝ ꯏꯕꯥꯅꯤ ꯑꯍꯣꯏ ꯑꯗꯨꯝ ꯎꯝ ꯑꯅꯤ ꯑꯩꯁꯨ ꯃꯥꯁꯨ ꯑꯗꯨꯝ ꯍꯥꯏꯔꯒ ꯑꯗꯨꯝ ꯆꯠꯄꯅꯤꯗ
ꯑꯁ ꯏꯁꯣꯔꯅ ꯄꯤꯕ ꯍꯥꯏꯗꯨꯅꯦ ꯍꯔꯥꯎ ꯍꯔꯥꯎꯅ ꯂꯩꯃꯤꯟꯅꯔꯣ ꯅꯠꯇ꯭ꯔꯥ
ꯍꯣꯏꯅꯦ ꯑꯗꯨꯝ ꯂꯩꯇ꯭ꯔꯗꯤ ꯌꯥꯗꯣꯏꯅꯦ ꯍꯦ ꯍꯦ ꯍꯦ
ꯅꯨꯡꯁꯤꯅꯗ꯭ꯔꯁꯨ ꯊꯨꯡꯅꯕꯗꯣ ꯊꯨꯡ ꯊꯨꯡꯅꯕꯗꯣ ꯀꯩꯅꯣ ꯏꯁꯣꯔꯅ ꯄꯤꯕꯅꯦ ꯍꯔꯥꯎ ꯍꯔꯥꯎꯅ ꯂꯩꯃꯤꯟꯅꯧ ꯃꯤ ꯑꯇꯩꯗꯤ ꯌꯥꯝ ꯂꯨꯅ ꯅꯨꯡꯁꯤꯅꯔꯒꯁꯨ ꯀꯣ ꯊꯨꯡꯅꯗꯕ ꯃꯤ ꯃꯌꯥꯝ ꯌꯥꯎꯔꯤꯅꯦꯕ
ꯍꯣꯏ ꯏꯕꯥꯅꯤꯗꯤ ꯑꯗꯨꯝ ꯈꯪꯗꯤ ꯈꯪꯅꯩ ꯑꯗꯣ ꯀꯨꯏꯔꯦ ꯈꯪꯕꯗꯤ ꯑꯗꯨꯝ ꯏꯕꯥꯅꯤꯗꯤ ꯍꯣꯏ ꯎꯝ
ꯐ꯭ꯔꯦꯟ ꯑꯦ ꯃꯔꯨꯞ ꯑꯣꯏꯅ ꯈꯪꯅꯕꯀꯣ
ꯍꯣꯏ ꯌꯥꯝ ꯈꯪꯅꯔꯒ
ꯌꯥꯝ ꯂꯨꯅ ꯅꯨꯡꯁꯤꯗꯤ ꯅꯨꯡꯁꯤꯅꯗꯕ
ꯎꯝ ꯅꯨꯡꯁꯤꯌꯦ ꯐꯥꯎ ꯍꯥꯏꯗꯦꯗ ꯑꯗꯨꯝ ꯈꯪꯅ ꯈꯪꯅ ꯈꯪꯅ ꯈꯪꯅꯔꯒ ꯑꯗꯨꯝ ꯇꯧꯋꯦ
ꯑ ꯍꯥ ꯍꯥ ꯑꯗꯨꯅ ꯐꯔꯕꯅꯦ ꯑ ꯈꯨꯗꯛꯇ ꯑꯦꯍꯦ ꯍꯦ ꯍꯦ
ꯈꯨꯗꯛꯇ ꯎꯝ ꯑꯗꯨꯝ ꯎꯝ ꯍꯨꯝ ꯍꯨꯝ ꯍꯨꯝ
ꯄꯤꯕꯩꯅꯦ ꯑꯗꯨ ꯍꯔꯥꯎ ꯍꯔꯥꯎꯅ ꯂꯩꯔꯣ
ꯍꯥꯥ
ꯑꯗꯨꯅꯦ ꯅꯨꯡꯁꯤ ꯄꯟꯊꯨꯡ ꯍꯥꯏꯁꯦ
ꯎꯝ
ꯃꯤ ꯈꯔꯗꯤ ꯌꯥꯝ ꯂꯨꯅ ꯅꯨꯡꯁꯤꯅꯔꯒꯁꯨ ꯊꯨꯡꯅꯗꯕ ꯃꯣꯏ ꯐꯥ ꯑꯗꯩ ꯃꯣꯏ ꯃꯃꯥ ꯃꯄꯥꯅ ꯌꯥꯗꯕ ꯏꯃꯨꯡꯅ ꯌꯥꯗꯕ ꯑꯗꯩ ꯃꯌꯥꯝ ꯊꯦꯡꯅꯩꯗꯅ ꯅꯣꯏꯗꯤ ꯑꯗꯨꯒꯨꯝꯕ ꯅꯠꯇꯦ ꯌꯥꯝ ꯏꯁꯣꯔꯗ ꯍꯣꯏ ꯏꯁꯣꯔꯗ ꯌꯥꯝ ꯊꯥꯒꯠꯂꯒ ꯀꯩꯅꯣ ꯌꯥꯝꯅ ꯍꯔꯥꯎ ꯅꯨꯡꯉꯥꯏꯀꯣ
ꯍꯣꯏ
ꯂꯩꯒꯗꯕꯅꯤ ꯏꯁꯣꯔ ꯃꯥꯕꯨ ꯅꯨꯡ ꯑꯥ ꯍꯔꯥꯎꯕꯒꯤꯀꯣ ꯂꯥꯏ ꯈꯨꯔꯨꯝꯃꯒ ꯍꯔꯥꯎ ꯍꯔꯥꯎꯅ ꯂꯩꯈꯔ‌ꯦ
ꯎꯝ ꯎꯝ
ꯑꯗꯨꯒ ꯃꯤ ꯈꯔꯅꯗꯤꯀꯣ
ꯎꯝ
ꯑꯩ ꯑꯩ ꯑꯩꯁꯨ ꯈꯪꯉꯤ ꯑꯩꯁꯨ ꯁꯨꯃꯥꯏꯅ ꯇꯧꯔꯦ ꯌꯥꯝꯅ ꯂꯨꯅ ꯅꯨꯡ ꯁꯤꯅꯔꯒꯁꯨ ꯊꯣꯡꯅꯗꯕꯗꫭ ꯁꯨꯃꯥꯏꯅ ꯇꯧꯕꯁꯨ ꯌꯥꯎꯋꯦꯕ
ꯎꯝ
ꯎꯄꯥꯏ ꯂꯩ ꯃꯥꯒꯤ ꯄꯨꯟꯁꯤ ꯄꯨꯟꯁꯤꯕꯨ ꯄꯤꯕꯅꯤꯅꯀꯣ
ꯍꫭꯏꯅꯦ ꯑꯗꯨꯅ‌ꯦ ꯑꯗꯨꯅ‌ꯦ
ꯅꯣꯏ ꯅꯣꯏꯗꯤ ꯅꯨꯡꯁꯤꯅꯗ꯭ꯔꯁꯨ ꯍꯧꯖꯤꯛ ꯍꯔꯥꯎꯅ ꯂꯩꯃꯤꯟꯅꯕꯗꯣ ꯃꯃꯥꯡꯗ ꯈꯠꯅꯕꯒꯨꯝꯕ ꯊꯃꯣꯏ ꯏꯀꯥꯏꯕꯒꯨꯝꯕ ꯑꯗꯨꯒꯨꯝꯕ ꯂꯩꯇ‌ꯦꯗꯅ ꯑꯗꯨꯗꯨꯅ‌ꯦ ꯕꯦꯁ ꯍꯥꯏꯁꯦ
ꯎꯝ
ꯎꯝ
ꯌꯥꯝ ꯐꯩ
ꯖꯥ ꯖꯥꯠ ꯍꯤꯡꯕ ꯍꯤꯡꯉꯗꯤ ꯖꯥ ꯖꯥꯠ ꯊꯦꯡꯅꯩ ꯍꯥꯏꯕꯗꯨ
ꯁꯤꯗꯔꯤ ꯐꯥꯎꯗꯤ
ꯁꯤꯗ꯭ꯔꯤ ꯐꯥꯎꯗꯤ ꯑꯗꯨꯝ ꯊꯦꯡꯅꯕꯒꯤ ꯉꯥꯛꯇꯅꯦ ꯅꯣꯏ ꯅꯣꯏꯗꯤ ꯌꯥꯝ ꯐꯔꯦ
ꯂꯩꯁꯥ ꯄꯥꯈꯪ ꯑꯣꯏꯔꯤꯐꯥꯎ ꯑꯗꯨꯝ ꯖꯥꯠ ꯖꯥꯠ ꯊꯦꯡꯅꯒꯅꯤ ꯑꯗꯨꯒ ꯑꯥ ꯌꯨꯝ ꯄꯥꯜꯂꯒꯁꯨ ꯑꯗꯨꯝ ꯖꯥꯠ ꯖꯥꯠ ꯊꯦꯡꯅꯒꯅꯤ ꯑꯗꯣ ꯑꯍꯟ ꯑꯣꯏꯔꯁꯨ ꯑꯗꯨꯝ ꯖꯥ ꯖꯥꯠ ꯄꯨꯟꯁꯤꯒꯤꯗꯣ ꯑꯗꯨꯝ ꯊꯦꯡꯅꯒꯅꯤꯗ ꯃꯤ ꯍꯥꯏꯕꯁꯦ ꯁꯤꯗ꯭ꯔꯤ ꯐꯥꯎꯗꯤ
ꯃꯥꯅꯦ ꯃꯥꯅꯦ ꯑꯗꯨ ꯑꯩꯒ ꯀꯩꯅꯣ ꯇꯧꯕ ꯃꯤ ꯅꯣꯏ ꯂꯩ ꯀꯥꯏꯒꯤ
ꯑꯥ ꯍꯣꯏ ꯍꯣꯏ ꯃꯁꯛ
ꯑꯗꯨ ꯃꯔꯝꯗꯣ ꯈꯪꯗꯦ ꯍꯥꯏꯔ ꯅꯪ
ꯍꯣꯏꯅꯦ ꯑꯩꯗꯤ ꯈꯪꯗꯦ ꯀꯔꯤ ꯃꯔꯝꯒꯤꯔ ꯅꯕꯥꯅꯤ ꯇꯣꯛꯄꯁꯦ ꯑꯩꯗꯤ ꯑꯩꯗꯤ ꯈꯪꯗꯕ
ꯑꯩꯁꯦ ꯑꯥ ꯈꯨꯟꯗ ꯂꯩꯇꯦꯕꯀꯣ ꯃꯥ ꯃꯥꯗꫭ ꯐꯣꯟ ꯑꯩꯒꯤ ꯐꯣꯟ ꯄꯥꯏꯕꯅꯦꯕ ꯑꯗꯨ ꯑꯗꯨ ꯀꯥꯟꯗ ꯑꯩ ꯐꯣꯟ ꯑꯅꯤ ꯂꯩꯌꯦꯕ ꯑꯃ ꯌꯥꯗꯕ ꯏꯁꯀ꯭ꯔꯤꯟ ꯇꯪꯈꯥꯏ ꯆꯠꯇꯕ ꯑꯃ ꯂꯩꯌꯦꯕꯀꯣ ꯃꯥ ꯑꯗꯨ ꯄꯥꯏꯍꯟꯕꯅꯦꯕ ꯑꯩꯅ ꯍꯥꯏꯗꯤ ꯃꯥ ꯐ꯭ꯔꯤꯗ ꯂꯩꯕꯗꯣ ꯀꯩ ꯍꯥꯏꯁꯤꯔꯤ ꯑꯩꯅ ꯅꯨꯡꯁꯤꯃꯟꯕꯒꯤ ꯋꯥꯔꯤ ꯋꯔꯤ ꯑꯗꯨꯝ ꯇꯧꯅꯤꯡꯕꯗ ꯐꯣꯟꯗ
ꯎꯝ ꯎꯝ ꯎꯝ
ꯑꯗꯨꯒꯤ ꯑꯩ
ꯑꯗꯨ ꯅꯪꯅ
ꯑꯩꯅ ꯂꯩꯕꯤꯔꯤꯅꯦꯕ ꯁꯤꯝꯗꯣ
ꯑꯣ
ꯄꯥꯏꯔꯤ ꯑꯗꯨꯅ ꯃꯥ ꯏꯕꯥꯅꯤ ꯑꯗꯨꯝ ꯊꯥ ꯑꯃꯒꯨꯝꯕ ꯑꯩ ꯐꯣꯟ ꯄꯥꯏꯔꯒ ꯂꯩꯈꯔꯦꯀꯣ ꯑꯗꯨꯗ ꯐꯣꯟ ꯄꯥꯏꯔ ꯕꯅꯤꯅ ꯑꯩꯁꯨ ꯁꯣꯏꯕ ꯐꯣꯟ ꯄꯥꯏꯍꯟꯗ꯭ꯔꯗꯤ ꯀꯗꯧꯕ ꯑꯩꯁꯨ ꯄꯥꯎ ꯐꯥꯎꯍꯟꯅꯤꯡꯕꯒꯤꯀꯣ
ꯎꯝ
ꯄꯥꯎ ꯐꯥꯎꯅꯤꯡꯕꯒꯤ ꯑꯃ ꯐꯣꯟ ꯄꯥꯏꯍꯜꯂꯦ ꯑꯗꯨꯗ ꯐꯣꯟ ꯂꯩꯔꯕꯅꯤꯅ ꯅꯨꯄꯥ ꯃꯥꯌꯥꯝ ꯀꯣꯜ ꯇꯧꯁꯤꯜꯂꯛꯑꯦ ꯃꯉꯣꯟꯗ
ꯑꯥ
ꯑꯗꯨꯗ ꯑꯩꯈꯣꯏꯒꯤ ꯈꯨꯟꯒꯤ ꯁꯛ ꯐꯖꯕ ꯄꯥꯈꯪ ꯑꯃꯗꯣ ꯈꯪꯍꯝꯒꯅꯤꯀꯣ
ꯎꯝ ꯎꯝ ꯎꯝ
ꯑꯩ ꯂꯣꯏꯔꯒ ꯃꯥ ꯃꯥ ꯇꯧꯗ꯭ꯔꯤꯉꯩꯗ ꯁꯤ ꯈꯨꯟꯒꯤ ꯑꯣꯊꯣꯔꯤꯇꯤ ꯄꯨꯕ ꯃꯆꯥꯗꯣ ꯑꯗꯣ ꯍꯥꯟꯅ ꯈꯪꯅꯕꯅꯦꯕ ꯑꯗꯨ ꯂꯣꯏꯔꯒ ꯑꯃ ꯑꯃꯨꯛ ꯈꯪꯅꯕꯅꯦꯕ ꯒ꯭ꯔꯥꯎ ꯃꯈꯥꯗ ꯂꯩꯕꯗꯣ
ꯑꯣ ꯑꯣ ꯑꯣ ꯈꯪꯉꯦ ꯈꯉꯦ
ꯑꯩ ꯑꯩꯗꯤ ꯈꯪꯗꯤ ꯈꯪꯉꯦꯕꯀꯣ ꯃꯣꯏ ꯁꯨꯃꯥꯏꯅ ꯇꯧꯔꯦ ꯍꯥꯏꯕ ꯃꯣꯏ ꯐꯣꯟ ꯇꯧꯕꯗ ꯑꯩꯁꯨ ꯐꯣꯟ ꯇꯧꯕꯗ ꯃꯥꯁꯨ ꯐꯣꯟ ꯄꯥꯏꯈꯠ ꯇꯔ꯭ꯦ ꯐꯣꯟꯁꯨ ꯁꯨꯡꯇꯧ ꯇꯧꯔꯛꯇꯦꯕ ꯃꯥ ꯊꯥ ꯑꯃꯒꯨꯝꯕ ꯁꯨꯔꯦꯕ ꯑꯩ ꯈꯥꯡꯉꯤꯅꯦꯕꯀꯣ ꯑꯗꯨꯒ ꯂꯥꯁꯇꯗꯤ ꯑꯩ ꯇꯧꯋꯦꯅ ꯇꯧꯔꯦ ꯃꯥ ꯑꯩꯁꯨ ꯑꯗꯨꯀꯥꯟꯗ ꯌꯨꯝꯗ ꯂꯩꯌꯦꯕꯀꯣ
ꯎꯝ
ꯃꯥꯗꯣ ꯌꯥꯝꯅ ꯅꯨꯡꯁꯤꯅꯔꯕ ꯃꯥꯂꯦ ꯃꯕꯥꯅꯤꯗꯣ ꯑꯩꯕꯨ ꯈꯪꯍꯟꯗꯅ ꯑꯩꯁꯦ ꯅꯣꯡꯃꯗꯤ ꯐꯥꯔꯦꯕꯀꯣ ꯑꯩ ꯃꯌꯨꯝꯗ ꯄꯨꯡ ꯀꯩꯅꯣ ꯇꯥꯔꯦ ꯄꯨꯡ ꯅꯨꯃꯤꯗꯥꯡ ꯄꯨꯡ ꯇꯔꯥ ꯇꯥꯔꯦ ꯄꯨꯡ ꯇꯔꯥ ꯍꯥꯏꯁꯦ ꯈꯨꯟꯗ ꯌꯥꯝ ꯊꯦꯡꯉꯅꯕꯅꯦ ꯒꯣ ꯑꯩꯗꯤ ꯃꯣꯏ ꯃꯌꯨꯝꯗ ꯗꯥꯏꯔꯦꯛ ꯆꯪꯕꯅꯦ ꯑꯩꯗꯣ
ꯑꯣ
ꯐꯣꯟꯗꯨ ꯄꯥꯏꯔꯒ ꯐꯣꯟꯗꯣ ꯔꯤꯁꯤꯞ ꯁꯨꯡꯇꯧ ꯇꯧꯗꯦ ꯚꯌꯨꯖꯤ ꯚ꯭ꯌꯨꯖꯤ ꯑꯗꯨꯝ ꯂꯩꯌꯦꯕꯀꯣ ꯍꯇꯥ ꯑꯅꯤꯒꯨꯝꯕ ꯁꯨꯔꯤꯕ ꯑꯗꯨꯃꯥꯏꯅ ꯂꯩꯕ ꯑꯩꯒꯁꯦ ꯄꯥꯎ ꯐꯥꯎꯅꯗ꯭ꯔꯦ ꯑꯩꯁꯨ ꯑꯁ ꯅꯨꯄꯥ ꯌꯥꯝ ꯊꯣꯛꯄꯅꯦꯍ ꯑꯗꯨ ꯀꯥꯟꯅ
ꯎꯝ
ꯑꯩꯁꯦ ꯁꯥꯎꯅꯤꯡꯕꯒꯤꯀꯣ ꯃꯣꯏ
ꯎꯝ
ꯃꯃꯥ ꯕꯕꯥ ꯃꯇꯥꯏꯗ ꯇꯨꯝꯗ꯭ꯔꯣ ꯃꯣꯏ ꯆꯪꯕꯗ ꯑꯍꯥꯟꯕꯗ ꯇꯨꯝꯗ꯭ꯔꯣ
ꯎꯝ
ꯃꯥ ꯈꯪꯍꯟꯗ꯭ꯔꯤꯉꯩꯗ ꯃꯣꯏ ꯃꯄꯥ ꯃꯄꯥꯕꯨ ꯍꯥꯟꯅ ꯀꯧꯕꯅꯦꯅ
ꯎꯝ
ꯀꯩꯗꯧꯔꯤꯅꯣ ꯏꯅꯦꯗ ꯇꯨꯝꯃꯦ ꯀꯩꯗꯧꯔꯅꯣ ꯑꯩꯉꯣꯟꯗ ꯍꯪꯉꯦꯕꯣ ꯀꯩꯗꯧꯔꯒꯦꯁꯨ ꯊꯦꯡ ꯀꯥꯟꯁꯤꯗ ꯅꯪꯁꯤꯅ ꯅꯣꯏꯆꯥ ꯅꯆꯥꯅꯨꯄꯤꯗ ꯀꯥꯎꯊꯣꯔꯛꯑꯣ ꯍꯥꯏꯅꯦꯕ ꯁꯤꯅꯦꯕ ꯑꯩꯅ
ꯑ ꯎ ꯑ
ꯑꯗꯨꯗ ꯑꯩ ꯐꯣꯟ ꯇꯧꯋꯦꯕꯀꯣ ꯃꯣꯏꯒꯤ ꯃꯃꯥꯡꯒꯤ ꯃꯃꯥꯡꯗ ꯁꯤ ꯕ꯭ꯌꯨꯖꯤ ꯑꯗꯨꯝ ꯂꯩꯌꯦ ꯍꯞꯇꯥ ꯑꯅꯤ ꯍꯦꯜꯂꯦ ꯕ꯭ꯌꯨꯖꯤ ꯂꯩꯕꯁꯦ ꯍꯥꯏꯌꯦꯕ ꯀꯧꯊꯣꯔꯛ ꯑꯣ ꯁꯤꯅꯦꯕ ꯑꯩꯅ ꯃꯃꯥꯗ ꯆꯪꯈ꯭ꯔꯦ ꯀꯧꯅꯕ ꯀꯧꯊꯣꯔꯛꯄꯗ ꯐꯣꯟꯗ ꯕꯤꯖꯤ ꯂꯩꯕꯗꯣ ꯑꯩ ꯃꯃꯥꯡꯗ ꯃꯥ ꯊꯣꯛꯂꯛꯄꯗ ꯑꯩ ꯍꯦꯛ ꯎꯕꯗꯒꯤ ꯐꯣꯟꯗꯣ ꯃꯨꯠꯊꯠꯈ꯭ꯔꯦꯕꯀꯣ ꯑꯗꯨꯗ ꯑꯁ ꯈꯟꯅꯕꯁꯦ ꯂꯣꯏꯔꯦ
ꯑꯣ
ꯏ ꯕꯤꯔꯌꯥꯅꯤ ꯑꯗ ꯅꯨꯃꯤꯗꯥꯡꯗ ꯆꯦꯟꯒꯤ ꯇꯧꯋꯦ ꯀꯥꯏꯗꯅꯣ ꯈꯪꯗꯦ ꯏꯀꯥꯏꯗꯕ꯭ꯔꯥ ꯈꯪꯗꯦ ꯑꯗ ꯑꯉꯥꯡ ꯑꯣꯏꯕꯒꯤ ꯑꯗꯨꯕꯨꯗꯤ ꯑꯣꯏꯔꯝꯕꯁꯨ ꯌꯥꯏꯀꯣ ꯑꯁ ꯌꯥꯝ ꯅꯨꯡꯉꯥꯏꯇꯕ ꯆꯥꯡꯗ ꯑꯗꯨ ꯃꯇꯝꯗ ꯑꯗꯨꯒ ꯑꯗꯨ ꯅꯨꯃꯤꯗꯥꯡꯗ ꯀꯩꯅꯣ ꯇꯧꯔꯦ ꯑꯩꯅ ꯊꯥꯗꯈꯦ ꯑꯦ ꯑꯩ ꯐꯣꯟꯗ ꯑꯗꯨꯝ ꯄꯥꯏꯔꯤꯅꯦ ꯃꯥ ꯃꯥꯁꯨ ꯈꯔꯗꯤ ꯈꯟꯕ ꯌꯥ ꯑꯉꯥꯡ ꯑꯣꯏꯔꯒꯁꯨ ꯑꯗꯨ ꯈꯔꯗꯤ ꯈꯟꯗꯣꯛꯄ ꯌꯥꯕꯅꯦ ꯌꯥꯗꯦꯕ ꯑꯗꯨꯃꯥꯏꯅ ꯇꯧꯕꯗꯣ ꯑꯗꯨꯒ ꯃꯦ ꯍꯧꯖꯤꯛ ꯀꯩꯅꯣ ꯇꯧꯕꯗ ꯇꯔꯧꯕꯗꯣ
ꯎꯥ ꯎ ꯎ
ꯑꯗꯨꯁꯨ ꯑꯩꯉꯣꯟꯗ ꯑꯃꯨꯛ ꯁꯥꯎꯔꯤꯅꯦ ꯄꯨꯂꯞ ꯕꯦꯔꯥꯅꯤ ꯇꯧꯔꯤꯁꯦ ꯍꯥꯏꯗꯣ ꯃꯔꯝꯗꯣ ꯈꯪꯗꯕ ꯃꯥꯅ ꯑꯗꯨ ꯃꯇꯝꯗ ꯑꯥ ꯑꯩꯅꯗꯤ ꯄꯥꯎ ꯍꯣꯠꯅꯗꯦꯕꯀꯣ ꯃꯁꯤ ꯑꯩꯈꯣꯏ ꯈꯨꯟꯒꯤ ꯀꯩꯅꯣ ꯂꯩꯕꯗ ꯑꯁꯣꯝꯗ ꯁꯀꯦꯟ ꯈꯨꯟ ꯍꯥꯏꯁꯤꯔ ꯃꯣꯏ ꯃꯣꯏꯅ ꯇꯧꯔꯛꯄ ꯂꯩꯩꯁꯥꯕꯤ ꯈꯔ ꯂꯩꯌꯦꯕꯀꯣ ꯑꯩꯉꯣꯟꯗꯨꯝ ꯁꯨꯝ ꯄꯥꯎ ꯈꯣꯠꯅꯕ ꯅꯨꯡꯁꯤꯗꯤ ꯅꯨꯡꯁꯤꯅꯗꯦꯕꯀꯣ ꯑꯗꯨꯗ ꯑꯩꯉꯣꯟꯗ ꯇꯥꯏꯅꯔꯒ ꯃꯆꯩꯗ ꯑꯩꯉꯣꯟꯗ ꯑꯃꯨꯛ ꯉꯥꯡꯉꯤ ꯍꯥꯏꯁꯤꯅꯦ ꯄ꯭ꯔꯥꯚꯦꯔꯥꯅꯦ ꯋꯥꯔꯤꯗ ꯈꯪꯗꯕꯒꯤ ꯑꯩ ꯀꯣꯟꯅ ꯁꯨꯝ ꯂꯤꯕꯒꯤꯀꯣ ꯑꯃꯨꯛ ꯈꯪꯈ꯭ꯔꯕꯅꯤ ꯒ꯭ꯌꯥꯟ ꯇꯥꯈꯤꯕꯅꯦ ꯑꯗ ꯃꯃꯥꯗꯁꯨ ꯑꯗꯨ ꯃꯉꯣꯟꯗ ꯂꯤꯔꯝꯕꯁꯨ ꯌꯥꯏꯀꯣ
ꯎꯝ
ꯂꯤꯔꯝꯒꯅꯤ ꯃꯃꯥꯗ ꯋꯥꯔꯤ ꯂꯣꯏ ꯈꯪꯉꯦꯕ ꯑꯗ ꯃꯣꯏ ꯃꯃꯥꯒꯤ ꯃꯃꯥꯡꯗ ꯐꯣꯟꯗꯣ ꯎꯠꯄꯅꯤꯅ ꯀꯣꯁꯤꯖꯤ ꯂꯩꯕꯗꯣ
ꯎꯝ
ꯑꯗꯨꯗ ꯑꯗꯨꯝ ꯇꯧꯅꯔꯛꯅꯤ ꯑꯗꯨꯒ ꯃꯣꯏ ꯑꯗꯨꯀꯥꯟꯗꯨꯗꯤ ꯃꯣꯏ ꯕꯣꯛ ꯂꯩꯔꯤ ꯌꯦꯕꯒ
ꯑꯣ ꯂꯩ ꯂꯩ
ꯑꯁ ꯕꯕꯣꯛꯅ ꯀꯞꯄꯁꯦ ꯑꯩꯁꯨ ꯅꯨꯡꯉꯥꯏꯗꯦꯕ ꯄꯨꯕꯣꯛꯗꯨꯁꯨ
ꯍꯥꯏꯥꯏ ꯕꯕꯣꯛꯗꯣ ꯃꯥꯗꯤ ꯑꯗꯨꯝ ꯃꯥꯕꯨ ꯑꯗꯨꯝ ꯈꯪꯅꯧ ꯍꯥꯏꯔꯒ ꯑꯗꯨꯝ ꯀꯔꯤ ꯍꯥꯏꯁꯤꯔ
ꯍꯣꯏ ꯃꯣꯏ ꯁꯤ ꯀꯩꯅꯣꯗ ꯂꯩꯕ ꯏꯆꯦꯒꯤ ꯃꯌꯨꯝ ꯑꯁꯤ ꯂꯩꯗ꯭ꯔꯣ ꯏꯝꯐꯥꯜ ꯑꯅꯛꯄꯗ ꯑꯗꯨꯐꯥꯎ ꯁꯥꯎ ꯂꯣꯏ ꯁꯥꯎꯔꯦ ꯍꯥꯏ ꯃꯥꯕꯨ
ꯑꯥ
ꯁꯥꯎꯕꯗꯨꯗ ꯃꯥꯁꯨ ꯀꯩꯅꯣ ꯇꯧꯔ ꯃꯥꯜꯂꯦ ꯑꯩꯁꯨ ꯃꯥ ꯀꯥꯎꯔꯒꯦꯅ ꯏꯝꯐꯥꯜꯗ ꯆꯠꯂꯒ ꯀꯩ ꯀꯩꯅꯣ ꯇ꯭ꯔꯦꯗꯤꯡꯒ ꯇꯧꯕꯗꯣ ꯑꯗꯨ ꯃꯇꯝꯗꯨꯗꯅꯤꯅꯦ ꯑꯩꯉꯣꯟꯗ ꯃꯦꯁꯦꯁ ꯊꯥꯔꯛꯑꯦ ꯋꯥꯔꯤ ꯁꯥꯕ ꯌꯥꯒꯗ꯭ꯔꯥꯅ ꯑꯩꯗꯤ ꯀꯩ ꯍꯥꯏꯗꯣꯏꯅꯣ ꯑꯩꯈꯣꯏꯒꯤ ꯐꯠꯇꯕꯁꯤꯡ ꯇꯤꯟꯗꯒꯤ ꯂꯧ ꯊꯣꯛꯄꯗ ꯑꯃꯨꯛ ꯆꯥꯅꯤꯡꯉꯥꯏ ꯀꯩꯅꯣ ꯇꯧꯗ꯭ꯔꯤꯕ ꯑꯩ
ꯑꯗꯒꯤ ꯃꯦꯁꯦꯁ ꯊꯥꯔꯛꯑꯦ ꯋꯥꯔꯤ ꯁꯥꯕ ꯌꯥꯒꯗ꯭ꯔꯥ ꯍꯥꯏꯌꯦ